ꯍꯥꯎ ꯍ ꯇꯌꯦ
ꯑꯣ ꯍꯁ ꯅ ꯀꯩꯅꯣ ꯇꯧꯔꯛꯏꯅꯤꯅꯦ ꯑꯩꯁꯦ ꯅꯪ ꯉꯔꯥꯡ ꯐꯣꯟ ꯇꯧꯔꯛꯑꯝꯕꯗꯨꯁꯨꯅꯦ ꯅꯦꯅꯥ ꯇꯥꯅ ꯋꯥꯔꯤ ꯋꯥꯇꯥꯏꯒ ꯁꯥꯥꯎꯍꯧꯗ꯭ꯔꯦ ꯑꯗꯨꯏꯅꯦ ꯑꯩ ꯍꯧꯖꯤꯛ ꯅꯦꯅꯥ ꯇꯥꯅ ꯁꯪꯉ ꯀꯀꯥꯟꯁꯤ ꯇꯧꯔꯛꯦꯏꯅꯦ ꯅꯪ ꯀꯩꯅꯣꯒ ꯇꯧꯗ꯭ꯔꯕꯣ ꯕꯣꯜꯒ ꯌꯦꯡꯗ꯭ꯔꯕꯣ ꯍꯧꯖꯤꯛꯀꯥꯟꯁꯤꯕꯣ
ꯑꯩ ꯌꯦꯡꯗ꯭ꯔꯦ ꯑꯩ ꯁꯥꯎꯗꯅꯦ ꯕꯣꯜ ꯌꯦꯡꯗ꯭ꯔꯦ ꯍꯌꯦꯡ ꯐꯥꯏꯅꯦꯜꯗ ꯌꯦꯡꯉꯒꯦꯅ ꯐꯥꯏꯅꯦꯜꯗ ꯑꯀꯥꯕꯗꯣ ꯑꯗꯤ ꯃꯣ
ꯑꯗꯨꯅꯦ ꯐꯩ ꯀꯥꯗꯕꯗ ꯀꯥꯗꯕ ꯁꯄꯣꯔꯠ
ꯑ ꯀꯥꯗꯕꯗ ꯄꯣꯠ ꯇꯧꯔꯒꯅꯦ ꯃꯤꯅꯣꯛ ꯃꯩꯁꯥ ꯃꯌꯥꯝꯁꯦ ꯈꯥꯡꯗꯣꯏ ꯁꯔꯨꯛꯁꯤꯦ ꯑꯩ ꯍꯌꯦꯡ ꯐꯥꯏꯅꯦꯜ ꯅꯨꯃꯤꯠꯀꯤ ꯑꯀꯥꯕꯗꯣ ꯑꯩ ꯂꯣꯏꯔꯅꯤ ꯑꯗꯨꯝ ꯐꯔꯅꯦꯅ ꯑꯩꯕꯣꯜꯀ ꯌꯦꯡꯗ꯭ꯔꯦ ꯅꯪ ꯌꯦꯡꯉꯗꯧ ꯃꯥꯟꯕ ꯑꯩꯁꯦ ꯅꯪ ꯅꯍꯥꯟ ꯍꯧꯔꯛꯄꯗ ꯑꯗꯤ ꯑꯩꯈꯣꯏꯒ ꯌꯦꯡꯕꯗꯣ ꯅꯨꯡꯉꯥꯏꯇ꯭ꯔꯗꯣ
ꯑꯕꯅꯤꯕꯣ
ꯍꯧꯖꯤꯛꯀꯥꯟꯗꯗꯤꯅꯦ ꯈꯪꯗꯦ ꯁ ꯁꯨꯝꯒ ꯀꯨꯏꯁꯜꯂꯛꯑꯦ ꯁꯣꯟꯅ ꯃꯔꯣꯝ ꯑꯃ ꯄꯣꯠ ꯅꯝ ꯅꯝꯕꯗꯒꯤꯅꯦ ꯑꯩ ꯇꯠꯂꯛꯑꯦ
ꯑꯩ ꯌꯥꯝ ꯌꯦꯡꯗ꯭ꯔꯦꯗ ꯎꯝ ꯑꯄꯥꯝꯕ ꯑꯄꯥꯝꯕ ꯀꯩꯅꯣ ꯂꯩꯕꯗꯣꯝ ꯑꯗꯨ ꯈꯛꯇꯪꯗ ꯌꯦꯡꯉꯦꯗ ꯈꯣꯏꯗꯧ ꯁꯥꯎꯅꯤꯡꯉꯦꯅ
ꯀꯩꯀꯩ ꯃꯦꯠꯁꯀ ꯂꯩꯒꯦ ꯍꯌꯦꯡꯂ ꯀꯩꯅꯣ ꯂꯩꯗꯥꯏꯅꯦ ꯑꯃ
ꯑꯥ ꯍꯌꯦꯡ ꯂꯩꯕꯅꯦ ꯑꯌꯨꯛꯇ ꯑꯩꯈꯣꯏꯒꯤꯗꯣ ꯃꯔꯤ ꯃꯈꯥꯏꯗꯔ ꯀꯩꯅꯣ ꯄꯨꯡ ꯃꯔꯤ ꯃꯈꯥꯏ ꯑꯗꯨꯋꯥꯏꯗ
ꯑꯣ ꯑꯣ ꯑꯁ ꯇꯥꯏꯃꯤꯡꯗꯨꯗꯤꯅꯦ ꯌꯦꯡꯗꯤ ꯌꯦꯡꯅꯤꯡꯉ ꯒꯨꯟ ꯐꯔꯛ ꯇꯥꯛꯌꯦ ꯀꯩꯅꯣ
ꯑꯗꯨꯅꯦ ꯌꯥꯍꯧꯕ ꯉꯝꯗꯕꯩ ꯆꯥꯡꯗ ꯂꯩꯕꯅꯦ
ꯍꯌꯦꯡꯅ ꯑꯔꯣꯏꯕ ꯑꯣꯏꯕꯁꯨ ꯌꯥꯏ ꯃꯇꯨꯡ ꯃꯅꯥꯎꯗꯤ ꯌꯥꯎꯔꯛꯇꯕꯁꯨ ꯅꯠꯇ꯭ꯔꯕꯅꯤꯅꯅ ꯃꯈꯥ ꯇꯥꯅ ꯆꯪꯉꯛꯑꯗꯤ ꯐꯩ ꯅꯠꯇ꯭ꯔ ꯂꯩꯍꯧꯔꯗꯤ ꯑꯗꯨꯝ ꯎ ꯐꯪꯉꯔꯣꯏ
ꯃꯥꯅꯦ ꯑꯗꯨꯅ ꯍꯌꯦꯡꯗꯤ ꯁꯣꯏꯗꯅ ꯌꯦꯡꯍꯧꯒꯗꯕꯅꯤꯀꯣ ꯑꯗꯨꯝ ꯍꯧꯒꯠꯇꯕ ꯌꯥꯗꯕꯅꯦ
ꯑꯩꯁꯨ ꯈꯜꯂꯤꯅꯤꯅꯦ ꯑꯗꯨꯏꯅꯦ ꯑꯩ ꯅꯉꯣꯟꯗ ꯐꯣꯟꯒꯗꯧꯔꯛꯏꯁꯦ ꯅꯣꯏ ꯌꯦꯡꯅꯗꯣꯏꯔꯅꯕ ꯁꯤꯗꯕꯨ ꯏꯊꯟꯗꯒ ꯌꯦꯡꯉꯅꯤ ꯅꯨꯡꯉꯥꯏꯇꯦꯗꯣ ꯁꯤꯒꯨꯝꯕꯁꯤꯗꯤ ꯍꯦ ꯃꯌꯥꯝ ꯎ ꯋꯥ ꯎ ꯋꯥ ꯂꯥꯎꯅꯔ ꯌꯦꯡꯕꯅꯦ ꯍꯦꯛ ꯅꯨꯡꯉꯥꯏꯇ꯭ꯔꯗꯣ ꯃꯇꯝꯅꯤꯅ ꯆꯍꯤ ꯃꯔꯤ ꯃꯉꯥꯒꯤ ꯃꯇꯨꯡꯗ ꯑꯃꯨꯛꯃꯨꯛ ꯂꯥꯛꯄꯅꯤꯗꯣ
ꯎꯝ ꯃꯌꯥꯝ ꯌꯦꯡꯃꯤꯟꯅꯔꯗꯤ ꯈꯤꯇꯪ ꯕꯤꯠꯇ ꯂꯩꯗꯔꯥ
ꯍꯥ
ꯑꯗꯣ ꯑꯩꯈꯣꯏꯗꯤ ꯌꯦꯡꯃꯤꯟꯅꯕ ꯅꯨꯡꯉꯥꯏꯅꯤꯕ ꯍꯥꯏꯗꯤ ꯑꯗꯨ ꯁꯞꯄꯣꯔꯠ ꯇꯧꯔꯤꯕ ꯀꯥꯡꯕꯨꯗꯨ ꯆꯞ ꯃꯥꯟꯅꯕ
ꯃꯥꯅꯦ ꯃꯥꯅꯦ ꯑꯗꯨꯕꯨꯗꯤꯅꯦ ꯃꯥꯟꯅꯗꯕꯒ ꯌꯦꯡꯕ ꯅꯨꯡꯉꯥꯏꯇꯦ ꯑꯩꯁꯨꯅꯦ ꯅꯍꯥꯟꯅꯦ ꯁꯤꯗꯅꯦ ꯀ ꯀꯥꯏꯒꯤ ꯑꯥꯗ ꯀꯩꯅꯣꯗ ꯂꯝꯄꯥꯛꯇꯒ ꯀ꯭ꯂꯞꯅ ꯇꯧꯔꯒ ꯀꯥꯞꯇ꯭ꯔꯗꯣ ꯌꯦꯡꯕ ꯆꯠꯂꯦ ꯑꯩ ꯉꯥꯛꯇꯪ ꯌꯦꯡꯉꯝꯃꯒ ꯆꯠꯒꯦ ꯈꯣꯏꯗꯧꯁꯦ ꯁꯥꯎꯅꯤꯡꯉꯛꯄ ꯍꯥꯏꯗꯤꯅꯦ ꯑꯁ ꯃꯥꯥꯏ ꯃꯥꯒꯤ ꯄꯥꯝꯃꯤꯗꯣ ꯅ ꯁꯨꯝ ꯄꯥꯝꯅꯗꯦꯕ ꯌꯥꯝ ꯁꯤꯊꯅꯩꯌꯦꯕ ꯈꯪꯕ꯭ꯔꯥ ꯀꯩꯅꯣ ꯃꯤꯁꯤꯗ ꯕꯁꯤꯕꯨ ꯃꯣꯏ ꯃꯁꯥ ꯃꯁꯥꯅ ꯁꯥꯟꯅꯔꯨꯕꯁꯤ ꯉꯥꯏꯈ꯭ꯔꯦ ꯑꯗꯨꯅꯅꯦ ꯑꯩ ꯇꯟꯗꯅ ꯆꯪꯉꯛꯦ ꯑꯩ ꯌꯦꯡꯅꯤꯡꯗꯗꯅ
ꯑꯗꯨꯅꯦ ꯍꯦꯟꯃꯟꯈꯩ ꯁꯤꯊꯕꯤꯕꯅꯦ ꯑꯗꯣ ꯑꯩꯈꯣꯏꯒꯤꯁꯤꯅ ꯈꯤꯠ ꯍꯦꯜꯂꯤ ꯁꯤꯊꯕꯤꯕ
ꯍꯦꯜꯂꯤ ꯍꯦꯜꯂꯤ ꯌꯥꯝꯅꯅꯦ ꯑꯁ ꯈꯪꯗꯦ ꯌꯥꯝ ꯃꯣꯏ ꯃꯣꯏꯒꯤꯅꯦ ꯑꯇꯣꯞꯄꯗꯨꯒꯤ ꯐꯦꯟꯁꯤꯡꯗꯣ ꯌꯥꯝ ꯇꯣꯛꯁꯤꯛ ꯑꯣꯏ
ꯍꯣꯏ ꯁꯦꯇꯔꯁꯤꯗꯅꯦ ꯑꯩꯗꯤꯅꯦ ꯌꯦꯡꯕ ꯉꯝꯗ꯭ꯔꯕꯅꯦ ꯃꯤ ꯕꯣꯜ ꯂꯩꯕ ꯃꯥꯒꯤ ꯕꯣꯜ ꯂꯩꯕ ꯅꯨꯃꯤꯠꯁꯦ ꯑꯗꯨꯒ ꯃꯣꯏꯒꯤ ꯕꯣꯜ ꯂꯩꯕ ꯅꯨꯃꯤꯠꯇꯒꯤ ꯍꯦꯜꯂꯦ ꯍꯥꯏꯕ
ꯑꯩ ꯀꯤꯁꯨ ꯀꯤꯔꯦ ꯌꯦꯡꯕ ꯑꯩꯅ ꯍꯦꯛ ꯌꯦꯡꯉꯗꯤ ꯍꯦꯛꯇ ꯄꯣꯕꯩ ꯇꯥꯛꯞꯇꯁꯨ ꯇꯧꯕꯁꯨ ꯇꯧꯈꯠꯂꯛꯑꯦ ꯑꯗꯨꯅ ꯑꯩ ꯍꯌꯦꯡꯒꯤꯁꯦ ꯌꯦꯡꯉꯔꯨꯁꯤꯔꯥꯅ ꯈꯟꯒꯨꯝꯁꯨ ꯇꯧꯔꯤꯕꯅꯤ ꯌꯦꯡꯍꯧꯗ꯭ꯔꯒ ꯄꯣꯛꯈ꯭ꯔꯁꯨ ꯑꯃꯨꯛ ꯅꯨꯡꯉꯥꯏꯔꯣꯏꯗ ꯑꯗꯨꯕ ꯃꯇꯨꯡ ꯑꯃꯨꯛ ꯍꯟꯅ ꯎꯕꯁꯨ ꯐꯪꯉꯔꯣꯏꯗꯣ ꯃꯌꯨꯝ ꯆꯠꯂꯒ ꯌꯦꯡꯉꯨ ꯌꯥꯕꯁꯨ ꯅꯠꯇꯦꯗꯣ ꯑꯩ ꯈꯂꯤ ꯃꯅꯦꯅꯦ ꯋꯥꯆꯞ ꯁ꯭ꯇꯦꯇꯁꯇ ꯑꯣꯏꯅ ꯑꯗꯨꯝ ꯌꯦꯡꯉꯁꯤꯔꯒ ꯅꯍꯥꯟꯒ ꯌꯦꯡꯕ ꯑꯗꯨꯃꯅ ꯕꯜꯗꯤ ꯋꯥꯠꯆꯑꯞ ꯏꯁ꯭ꯇꯦꯇꯁ ꯠꯇꯅ ꯍꯦꯜꯂꯦ ꯅꯩꯕ
ꯃꯥꯅꯤ ꯃꯥꯏ ꯃꯥꯏ ꯃꯣꯠ ꯐꯣꯡꯗꯣꯡꯅꯔꯛꯄꯗ ꯑꯗꯨꯁꯨ ꯑꯩꯈꯣꯏꯒꯤ ꯑꯩꯈꯣꯏꯒꯤꯅ ꯐꯣꯡꯒꯗꯕ ꯅꯠꯇꯦ
ꯑꯦ ꯑꯩꯈꯣꯏ ꯑꯩꯈꯣꯏ ꯀꯔꯤꯝ ꯐꯣꯡꯗ꯭ꯔꯁꯨ ꯌꯥꯔꯦ ꯃꯌꯥꯝꯒꯤꯗ ꯑꯗꯨꯝ ꯌꯦꯡꯕꯗ ꯈꯠꯅꯕꯒ ꯆꯩꯅꯕꯒ ꯂꯥꯎꯅꯕꯒꯅꯦ ꯀꯨꯝꯍꯩ ꯑꯃꯅꯤ ꯀꯣ ꯆꯨꯝꯅ ꯕꯣꯜꯗꯨꯗꯤ ꯑꯩꯈꯣꯏꯅ ꯁꯨꯝꯅ ꯁꯨꯝ ꯌꯦꯡꯕꯗ ꯑꯗꯨꯗꯒꯤ ꯃꯣꯏ ꯀꯃꯦꯟ ꯄꯤ ꯀꯃꯦꯟꯇꯔꯤ ꯇꯧꯔꯤꯕ ꯈꯣꯠꯂꯤꯕ ꯀꯃꯦꯟ ꯃꯈꯥꯗ ꯄꯤꯔꯤꯗꯣ ꯈꯛꯇꯅꯤꯗꯣ ꯑꯁ ꯁꯤꯗꯗꯤ ꯋꯥꯆꯞ ꯁꯇꯦꯇꯁꯁꯤꯗꯗꯤ ꯍꯦꯛꯇ ꯏꯃꯥ ꯂꯣꯟꯁꯤꯗ ꯍꯦꯛꯇ ꯁꯥꯏꯠ ꯇꯦꯛꯅꯔꯛꯈꯤꯅꯤꯀꯣ ꯅꯨꯡꯉꯥꯏꯈ꯭ꯔꯦ ꯑꯩꯈꯣꯏꯗꯤ ꯕꯣꯔꯒꯁꯦ ꯑꯗꯨꯅꯦꯅ ꯍꯥꯔꯈꯤꯅꯦ ꯑꯍꯥꯟꯕ ꯅꯨꯃꯤꯠꯇꯨꯁꯨꯅꯦ ꯏꯁꯨꯅꯦ ꯌꯦꯡꯕꯁꯦ ꯍꯧꯔꯕꯅꯤ ꯈꯪꯉꯕ ꯑꯗꯨꯒꯅꯦ ꯌꯥꯈꯤꯗ꯭ꯔꯦꯅꯦ ꯑꯗꯩꯗꯤꯅꯦ ꯋꯥꯆꯦꯞ ꯁꯦꯇꯁꯇ ꯑꯣꯏꯅꯅꯦ ꯌꯦꯡꯉꯦꯗꯅꯦ ꯑꯗꯨ ꯃꯃ ꯑꯩꯈꯣꯏꯅꯅꯦ ꯌꯥꯔꯀꯥꯟꯗꯗꯤ ꯂꯣꯏꯔꯝꯗꯣꯔꯦ
ꯑꯁ ꯉꯥꯏꯍꯥꯛ ꯑꯍꯥꯟꯕꯩꯗ ꯅꯆꯤꯟꯊꯤ ꯍꯥꯏꯅ ꯑꯩꯅ ꯁꯥꯎꯅꯤꯡꯕꯕꯁꯤ ꯃꯌꯥꯝꯁꯤꯅ ꯇ꯭ꯔꯣꯜ ꯇꯧꯕꯤꯁ ꯇꯧꯕꯤꯕꯁꯦ ꯍꯨꯃꯥꯡ ꯇ ꯇꯗꯦ ꯆꯍꯤ ꯅꯤꯐꯨꯊꯣꯏ ꯁꯨꯔꯕ ꯃꯥꯅ ꯀ ꯀꯟꯅ ꯉꯝꯗꯣꯔꯤꯒꯦ ꯍꯥꯏꯕꯗ ꯑꯗꯨꯐꯥꯎꯕ ꯑꯗꯨ ꯌꯥꯝ ꯀꯟꯅ ꯍꯣꯠꯅꯅ ꯌꯥꯝ ꯀꯟꯅ ꯋꯥꯣꯠꯅꯔꯒ ꯆꯦꯜꯂꯤꯗꯣ ꯃꯣꯏ ꯉꯝꯒꯗ꯭ꯔꯥ ꯍꯥꯏꯕ
ꯈꯪꯗꯦ ꯈꯪꯗꯦ ꯉꯥꯡꯉꯤꯁꯤꯡꯁꯤꯦ ꯑꯣꯏꯅ ꯂꯝꯄꯥꯛꯇ ꯄꯨꯊꯣꯛ ꯆꯦꯜꯍꯜꯂꯀꯥꯟꯗ ꯃꯣꯏ ꯈꯪꯗꯦ
ꯑꯗꯨꯅꯦ ꯄꯨꯡ ꯄꯨꯡ ꯑꯃꯒ ꯃꯈꯥꯏ ꯁꯥꯟꯅꯕꯕꯨ ꯃꯁꯤꯗꯩꯁꯨ ꯍꯨꯃꯥꯡ ꯇꯗꯦ ꯀꯦꯃꯦꯔꯥꯗ ꯎꯒꯦ ꯐꯪꯗꯦ ꯃꯣꯏꯅ ꯉꯥꯡꯕꯤꯔꯤꯅꯤꯀꯣ
ꯇꯛꯎꯗ꯭ꯔꯒꯅ ꯆꯠꯂꯒ ꯍꯦꯛ ꯌꯦꯡꯉꯨꯔꯣꯏꯨ ꯇꯤꯛꯀꯦꯠ ꯀꯛꯑꯒ
ꯑꯗꯨꯅꯦ ꯑꯩ ꯈꯣꯏꯗꯧ ꯁꯥꯎꯅꯤꯡꯕꯁꯦ ꯑꯩ ꯈꯣꯝꯅꯤꯡꯕꯗ ꯈꯥꯡꯉꯝꯗ꯭ꯔꯕꯅꯦ
ꯑꯗꯨꯅꯦ ꯑꯩꯅꯅꯦ ꯑꯩ ꯑꯩ ꯕꯣꯟ ꯊꯣꯛꯑꯦ ꯑꯩ ꯃꯣꯏ ꯑꯣꯟꯁꯤ ꯑꯗꯨꯣꯏ ꯁꯔꯛꯅꯦ ꯑꯩ ꯕꯣꯜ ꯇꯣꯛꯑꯦ ꯑꯩ ꯑꯀꯥꯕ ꯅꯨꯃꯤꯠꯇ ꯐꯥꯏꯅꯦꯜ ꯅꯨꯃꯤꯠꯀꯤ ꯑꯀꯥꯕꯗꯣ ꯑꯗꯨ ꯑꯩꯒꯤ ꯇꯤꯝ ꯑꯣꯏꯔꯅꯦꯅ ꯑꯩ ꯍꯥꯏꯔꯔꯕꯅꯦ ꯗ ꯑꯩ ꯇꯥꯅꯤꯡꯉꯛꯇ꯭ꯔꯕꯅꯦ ꯇꯧꯅ ꯏꯁꯤꯡꯁꯦ
ꯑꯗꯨꯅꯤ ꯑꯩꯗꯤꯅꯦ ꯃꯣꯏ ꯕꯣꯜ ꯂꯩꯕ ꯅꯨꯃꯤꯠꯀꯥꯁꯦ ꯑꯩꯗꯤ ꯋꯥꯆꯞ ꯏꯁꯇꯦꯇꯁ ꯀꯥꯁꯦ ꯃꯣꯏ ꯃꯣꯏ ꯃꯥꯟꯅꯗꯕ ꯀꯥꯡꯒꯨꯒꯩꯁꯦ ꯃꯤꯠꯀ ꯂꯣꯏ ꯊꯝꯖꯔꯒ ꯁꯨꯝ ꯌꯦꯡꯉꯦ ꯌꯦꯡꯕꯤꯗ꯭ꯔꯕꯅꯦ
ꯎꯝ ꯑꯗꯨꯅ ꯐ ꯕꯅꯤꯅꯦ ꯇꯧꯔꯤꯁꯦ ꯑꯃꯨꯛ ꯑꯃꯨꯛ ꯇꯥꯡ ꯇꯥꯡꯉꯒ ꯂꯥꯛꯄꯅꯤꯅ ꯌꯦꯡꯁꯨ ꯌꯦꯡꯅꯤꯡꯉꯤꯗꯣ ꯁꯥꯎꯁꯨ ꯁꯥꯎꯅꯤꯡꯉꯤ ꯌꯦꯡꯁꯨ ꯌꯦꯡꯅꯤꯡꯉꯦꯗꯣ ꯅ ꯍꯧꯖꯤꯛ ꯑꯩꯅ ꯇꯧꯔꯤꯁꯦ
ꯃꯣꯏꯒꯤꯗꯨꯅ ꯒꯣꯜ ꯆꯠꯂꯀꯥꯟꯗ ꯃꯣꯏꯗꯣ ꯍꯔꯥꯎꯔꯒ ꯃꯣꯏꯒꯤ ꯍꯔꯥꯎꯕꯒꯤꯗꯣ ꯊꯝꯃꯣ ꯍꯥꯏꯕ ꯃꯣꯏꯒꯤꯗꯨ ꯅꯪ ꯒꯣꯜ ꯆꯠꯂꯀꯥꯟꯗ ꯑꯩꯈꯣꯏꯒꯤꯗꯣ ꯅꯞꯄꯒ ꯆꯟ ꯉꯝꯖꯕ꯭ꯔꯣꯒꯨꯝꯕ ꯑꯗꯨꯒꯨꯝꯕ ꯑꯗꯨ ꯃꯌꯥꯝ ꯍꯥꯏꯔꯕꯅꯤꯅ ꯁꯥꯎꯅꯤꯡꯕꯒꯤ ꯆꯥꯡꯗꯣ ꯍꯦꯜꯂꯦꯕ
ꯑꯗꯨꯅꯦ ꯑꯗꯨꯅꯤ ꯑꯁ ꯑꯃ ꯃꯁꯥꯗꯨ ꯅꯠꯇꯦꯀꯣ ꯑꯩꯅ ꯇꯥꯏꯅꯤꯡꯔꯤꯁꯦ ꯃꯥꯒꯤ ꯐꯦꯟꯁꯤꯡꯗꯣ ꯍꯦꯟꯃꯟꯕ ꯌꯥꯝꯅ ꯈꯪꯗꯦ ꯃꯤ ꯁꯤꯊꯕ ꯌꯥꯝ ꯄꯥꯝꯃꯦ ꯑꯩꯈꯣꯏ ꯇꯟꯁꯦ ꯍꯣꯏ ꯑꯗꯨꯒꯨꯝꯕ ꯇꯧꯅꯤꯡꯗꯦ ꯑꯩ ꯑꯩꯒꯤ ꯄꯥꯝꯖꯕꯗꯣ ꯑꯗꯨꯝ ꯄꯥꯝꯐꯝ ꯊꯣꯛꯄ ꯄꯥꯝꯖꯒꯦ ꯍꯥꯏꯕꯩ ꯋꯥꯅꯤ
ꯇꯨꯃꯤꯟ ꯇꯨꯃꯤꯟ ꯄꯥꯝꯒꯗꯕꯅꯤ ꯃꯅꯤꯄꯨꯔꯗ ꯁꯥꯟꯅꯕꯁꯦ ꯃꯉꯥꯏꯈ꯭ꯔꯦ
ꯑꯗꯨꯅꯦ ꯑꯁ ꯒ꯭ꯌꯥꯟ ꯃꯦꯟꯒ ꯇꯥꯕꯣꯠꯇꯦꯀꯣ ꯇꯧꯅꯩꯁꯦ ꯃꯣꯏ ꯃꯁꯥ ꯃꯁꯥ ꯆꯠꯂ ꯁꯥꯟꯅꯧꯕꯁꯤ ꯉꯥꯏ ꯍ ꯃꯡ ꯃ ꯃꯡ ꯆꯣꯡꯅ ꯏꯕ ꯑꯛꯇꯣꯏꯕ ꯍꯥꯏꯔꯣꯒ ꯃꯣꯏꯁꯤꯅ ꯐꯨꯠꯕꯣꯜꯒꯤ ꯐꯦꯟ ꯑꯁꯦꯡꯕꯅꯤꯑ ꯑꯩꯈꯣꯏꯁꯤꯅ ꯈꯪꯗꯕꯩꯅꯤ ꯁꯥꯎ ꯁꯥꯎꯗ꯭ꯔꯤꯁꯦ ꯑꯗꯨꯅ ꯑꯩꯥꯎ ꯑꯗꯨꯗꯁꯨ ꯑꯩ ꯁꯥꯎꯖꯗ꯭ꯔꯦ ꯑꯩ ꯋꯥ ꯉꯥꯡꯖꯔꯔꯣꯏꯅ ꯈꯜꯂꯕꯅꯦ
ꯎꯝ ꯀꯥꯂꯦꯄꯨꯔ ꯀꯥꯗꯔꯤꯄꯨꯔꯅꯤ ꯑꯣꯏꯣꯏꯅꯤ ꯇꯧꯗ
ꯆꯥꯛꯀ ꯆꯥꯔꯕꯣ ꯅꯪꯕꯣ
ꯇꯥꯔꯦ ꯅꯪꯗꯤ ꯆꯥꯔꯕꯣ ꯑꯩ ꯀꯥꯡꯉꯧ ꯆꯥꯔꯦ ꯅꯪꯗꯤ
ꯑꯣ ꯑꯩ ꯏꯔꯣꯟꯕ ꯆꯥꯏꯍꯦ ꯑꯁ ꯁꯥꯡꯅꯣ ꯁꯥꯕꯁꯤꯗ ꯍꯥꯥ
ꯆꯥꯔꯦꯔꯣ
ꯑ ꯏꯊꯟꯇ ꯆꯥꯔꯦ ꯉꯁꯤꯗꯤ ꯑꯗꯨꯝ ꯄꯣꯡꯆꯥꯥ ꯆꯥꯥꯁꯟꯈꯔꯦ ꯊꯕꯛ ꯈꯔ ꯂꯩꯕ ꯇꯧꯀꯗꯧꯕ ꯑꯩꯁꯦ ꯑꯗꯨꯗꯨꯏꯅꯦ ꯊꯃꯛ ꯏꯈꯥꯡ ꯈꯔ ꯂꯣꯏꯁꯟꯗꯧ ꯂꯩꯕ ꯐꯣꯟꯗ ꯑꯗꯨꯗꯨꯒꯤ ꯑꯩꯁꯦ ꯆꯥꯛ ꯈꯔ ꯉꯟꯅ ꯆꯥꯊꯣꯛꯑꯕ
ꯍꯣꯏꯅꯦ ꯆꯥꯛ ꯃꯟ ꯆꯥꯕꯁꯤꯅ ꯊꯕꯛ ꯏꯟꯈꯥꯡ ꯅꯪꯉꯤꯗ
ꯃꯥꯅꯦ ꯑꯗꯩꯅꯦ ꯍꯧꯖꯤꯛꯀꯥꯟꯁꯤꯅꯅꯦ ꯀꯩꯅꯣ ꯇꯧꯗꯕ ꯃꯩ ꯌꯥꯝ ꯌꯥꯝ ꯅꯨꯡꯉꯥꯏꯇꯦꯕ ꯅꯣꯏ ꯑꯗꯨꯋꯥꯏꯗꯤ ꯀꯩꯁꯨ ꯇꯧꯗ꯭ꯔꯣ ꯋꯔꯛ ꯑꯃ ꯅꯨꯡꯉꯥꯏꯕꯩꯔꯥ ꯀꯩꯅꯣ ꯈꯪꯗꯦ ꯃꯩ ꯈꯨꯟ ꯅꯨꯡꯉꯥꯏꯇꯥꯔꯅꯤ ꯑꯇꯣꯛꯄ ꯃꯩꯁꯦ ꯁꯥꯅ ꯃꯔꯣꯝ ꯁꯥꯕꯅꯦ
ꯍꯣꯏ ꯍꯣꯏ ꯃꯨꯠꯂꯦ ꯃꯨꯠꯂꯦ ꯑꯃꯨꯛ ꯑꯃꯨꯛ
ꯑꯧ ꯑꯗꯨꯗꯏꯅꯦ ꯑꯩꯁꯦ ꯃꯩ ꯅꯨꯡꯉꯥꯏꯇꯕꯩꯅꯦ ꯅꯨꯃꯤꯠ ꯇꯥꯔꯗꯤꯅꯦ ꯃꯣꯏꯁꯨ ꯈꯪꯉꯦꯕ ꯆꯥꯛ ꯏꯁꯤꯡ ꯊꯣꯡꯕ ꯆꯥꯛ ꯆꯥꯗꯧꯕ ꯃꯇꯝꯗꯦ ꯃꯩꯗꯤ ꯍꯦꯛꯇꯅꯦ ꯄꯨꯄꯥ ꯄꯨꯄꯥ ꯇꯧꯋꯦꯕ ꯑꯗꯨꯗꯨꯅꯅꯦ ꯆꯥꯛꯁꯦ ꯆꯥꯅꯤꯡꯉꯁꯨ ꯆꯥꯅꯤꯡꯗ꯭ꯔꯁꯨꯅꯦ ꯈꯤꯇꯪ ꯉꯟꯇꯛꯅ ꯆꯥꯛ ꯊꯣꯛꯄꯅꯦꯅꯦ ꯅꯥ ꯇꯥꯅ ꯂꯩꯔꯒꯦꯅ ꯇꯧꯔꯅꯤ ꯇꯨꯝꯕ ꯇꯨꯝꯁꯨꯨꯝꯕ ꯆꯨꯝꯁ
ꯐꯩ ꯐꯩ ꯑꯗꯣ ꯍꯧꯖꯤꯛꯇꯤ ꯕꯣꯜ ꯃꯇꯝꯅꯤꯅꯅꯦ ꯑꯍꯤꯡ ꯀꯥꯟꯗꯤꯩ ꯇꯨꯝ ꯇꯨꯝꯅꯗ꯭ꯔꯦ
ꯇꯨꯝꯗꯦ ꯇꯨꯝꯗꯅꯣꯡꯉꯥꯂꯒꯅꯅꯦ ꯊꯕꯛꯁꯦ ꯆꯠꯄ ꯉꯝꯅꯗ꯭ꯔꯤꯕ ꯃꯤꯁꯤꯡꯁꯦ ꯑꯌꯨꯛ ꯅꯨꯡꯊꯤꯅ ꯂꯥꯏ ꯁꯥ ꯁꯥ ꯂꯩꯅꯔꯨꯔꯕꯅꯤꯅ
ꯑꯗꯨꯗꯅꯦ ꯑꯩ ꯑꯩꯁꯨꯅꯦ ꯅꯍꯥꯟ ꯅꯣꯡꯃ ꯇꯨꯝꯗꯕꯤ ꯌꯦꯡꯉꯨꯔꯦ ꯃꯦꯠꯆ ꯑꯅꯤꯁꯦ ꯑꯗꯨꯗꯒꯤꯩ ꯍꯧꯒꯠꯄ ꯉꯝꯗꯗꯅ ꯑꯩꯅ ꯅꯨꯡꯊꯤꯟ ꯆꯨꯞꯄ ꯑꯃ ꯇꯨꯝꯕꯁꯤ ꯇꯨꯝꯕꯁꯤ ꯇꯨꯝꯕꯁꯤ ꯅꯨꯡꯊꯤꯟꯗꯨ ꯁꯥꯡꯅ ꯇꯨꯝꯃꯜꯂꯁꯨ ꯋꯥꯕ
ꯑꯗꯨꯅ ꯑꯩ ꯌꯦꯡꯗꯦ ꯍꯥꯏꯗꯤꯅꯦ ꯌꯦꯡꯗꯦꯗꯤ ꯀꯌꯥꯝ ꯇꯣꯏꯅ ꯌꯦꯡꯗꯦ ꯠꯇ꯭ꯔꯦꯕ ꯉꯥꯏꯍꯥꯛ ꯈꯛ ꯈꯔ ꯉꯟꯕ ꯅꯨꯃꯤꯠꯇꯒꯗꯤ ꯌꯦꯡꯉꯦ ꯍꯥꯏꯗꯤꯅꯦ ꯅꯣꯡꯉꯥꯜꯂꯒꯅꯦ ꯊꯕꯛ ꯏꯪꯈꯥꯡ ꯆꯠꯄ ꯉꯝꯗꯦꯕꯀꯣ ꯌꯥꯍꯧꯔꯛꯑꯒꯗꯤ ꯑꯗꯨ ꯇꯧꯗ ꯌꯥꯛꯄꯗ ꯑꯗꯨ ꯇꯧꯔꯨꯀꯥꯟꯗꯅꯦ ꯇꯨꯝꯕ ꯑꯌꯨꯛ ꯑꯃꯨꯛ ꯊꯦꯡꯅ ꯍꯧꯒꯠꯂꯅꯤ ꯊꯦꯡꯅ ꯍꯧꯒꯠꯂꯅꯤꯅ ꯑꯃ ꯇꯨꯝꯕꯗ ꯂꯣꯏꯅ ꯀꯥꯏꯔꯛꯄꯤꯗꯣ ꯑꯗꯨꯅꯅꯦ ꯑꯩ ꯀꯌꯥꯕꯨ ꯌꯦꯡꯗ꯭ꯔꯕꯅꯦ ꯍꯌꯦꯡ ꯈꯤꯇꯪ ꯀꯩꯅꯣꯒ ꯀ꯭ꯋꯥꯔꯇꯔ ꯐꯥꯏꯅꯦꯜꯒ ꯀꯩꯀꯥ ꯑꯗꯨꯋꯥꯏꯒ ꯌꯧꯔꯀꯥꯟꯗ ꯅꯦꯅꯥ ꯇꯥꯅ ꯌꯦꯡꯉꯒꯦꯅ
ꯍꯣꯏ ꯑꯗꯨꯁꯨ ꯐꯩ ꯑꯗꯣ ꯁꯨꯝꯅꯦ ꯑꯃꯨꯛ ꯆꯍꯤ ꯃꯔꯤ ꯃꯅꯨꯡꯗ ꯑꯃꯨꯛ ꯑꯃꯨ ꯂꯥꯛꯄꯅꯤꯅꯅꯦ ꯍꯤꯡꯍꯧꯗ꯭ꯔꯗꯤ ꯅꯥꯟꯊꯣꯛꯈ꯭ꯔꯗꯤ ꯀꯥꯏꯅ ꯈꯟꯕꯒꯤ ꯑꯗꯨꯝ ꯄꯛꯌꯦꯡꯗ ꯌꯦꯡꯅꯔꯤꯕ ꯍꯥꯏ
ꯍꯣꯏ ꯍꯣꯏ ꯑꯗꯣ ꯍꯟꯗꯛꯇꯤ ꯈꯤꯇꯪ ꯇꯥꯏꯃꯤꯡꯁꯦ ꯈꯔꯗꯤ ꯅꯨꯡꯉꯥꯏꯇꯦꯍꯦ ꯍꯟꯗꯛꯀꯤꯁꯦ ꯑꯩꯈꯣꯏꯒ ꯁꯨꯡꯆꯥꯟ ꯆꯥꯟꯅꯗ꯭ꯔꯕꯅꯤꯅꯅꯦ ꯇꯥꯏꯃꯤꯡꯁꯦ ꯀꯌꯥ ꯅꯨꯡꯉꯥꯏꯕ ꯑꯣꯏꯗ꯭ꯔꯦ ꯌꯦꯡꯅꯤꯡꯕꯗꯣ ꯑꯩꯈꯣꯏꯅ ꯊꯣꯛꯄꯗꯣ ꯑꯩꯈꯣꯏꯅ ꯌꯦꯡꯅꯤꯡ ꯇꯤꯗꯨ ꯇꯥꯏꯃꯤꯡꯁꯦ ꯆꯥꯟꯅꯗ꯭ꯔꯦꯕ ꯑꯃ
ꯍꯣꯏ ꯑꯥ ꯅꯣꯡꯉꯥꯜꯂꯝꯗꯥꯏ ꯄꯨꯡ ꯑꯃꯃ ꯃꯈꯥꯏ ꯑꯗꯒꯤ ꯑꯅꯤ ꯃꯈꯥꯏ ꯑꯍꯨꯝ ꯁꯨꯃꯥꯏꯅ ꯇꯧꯔꯕꯅꯤꯅ ꯄꯨꯔꯥ ꯀꯥꯏꯕꯅꯦꯕ
ꯀꯥꯏꯔꯤꯅꯦ ꯑꯗꯨꯅ ꯑꯃ ꯑꯁ ꯈꯪꯗꯦ ꯅꯣꯡꯉꯥꯜꯂꯒ ꯏꯊꯧ ꯆꯠꯀꯗꯧꯕꯗꯁꯨ ꯂꯣꯏꯅ ꯀꯥꯏꯕꯤꯗꯣꯀꯣ
ꯎꯝ
ꯍꯣꯏ ꯑꯗꯨꯗꯤ ꯑꯁ ꯈꯪꯗꯦ ꯄꯨꯔꯥ ꯅꯨꯡꯉꯥꯏꯇ꯭ꯔꯕꯅꯦ ꯑꯗꯨꯏꯁꯨꯅꯦ ꯌꯦꯡꯅꯤꯡꯕꯒꯤ ꯆꯍꯤ ꯇꯥꯡ ꯉꯥꯛꯇꯤ ꯊꯣꯛꯄ ꯑꯣꯏꯕꯒꯤꯅꯦ ꯅꯪ ꯍꯥꯏꯗꯣ ꯑꯩꯁꯨ ꯅꯕꯗꯣ ꯑꯩ ꯉꯝꯃꯛꯇꯗꯅꯅꯦ ꯀꯌꯥꯕꯨ ꯌꯦꯡꯗ꯭ꯔꯦꯗ ꯌꯦꯡꯅꯤꯡꯉꯁꯨꯅꯦ ꯍꯥꯏꯗꯤ ꯌꯥꯗꯕ ꯇꯧꯔꯤꯕꯁꯦ ꯃꯣꯏꯒꯤ ꯇꯥꯏꯃꯤꯡꯗꯣ ꯑꯩꯈꯣꯏꯒꯗꯤ ꯆꯥꯁꯨ ꯆꯥꯟꯅꯗꯦ
ꯑꯗꯣꯈꯣꯏꯒ ꯃꯇꯝ ꯃꯥꯟꯅꯗꯕꯩꯅꯦꯕ ꯃꯣꯏꯒꯤꯗꯤ ꯑꯌꯨꯛ ꯅꯨꯡꯊꯤꯟꯗꯗꯤ ꯁꯥꯟꯅꯔꯝꯗꯣꯏꯅꯦꯕ
ꯃꯥꯅꯦ ꯃꯥꯅꯦ ꯑꯗꯣ ꯑꯩꯈꯣꯏ ꯃꯃꯥꯡꯗ ꯀꯩꯗ ꯍꯥꯟꯅ ꯑꯇꯣꯞꯄ ꯃꯃꯥꯡ ꯆꯍꯤꯁꯤꯡꯒꯤꯗ ꯌꯦꯡꯕꯗ ꯁꯨꯃꯥꯏꯅ ꯀꯩꯁꯨ ꯇꯧꯗꯦꯀꯣ ꯑꯣꯗꯨꯃꯃ ꯇꯥꯏꯃꯤꯡꯗꯣ ꯑꯗꯨ ꯑꯩꯍꯥꯛꯅ ꯆꯥꯟꯅꯗꯕ ꯅꯠꯅꯗꯕꯅꯤꯅ ꯍꯟꯗꯛꯀꯤꯁꯤꯗꯤꯅꯦ ꯑꯁ ꯅꯨꯡꯉꯥꯏꯔꯦ ꯅꯨꯡꯉꯥꯏꯔꯦ ꯑꯗꯨꯅ ꯇꯥꯏꯃꯤꯡꯁꯦ ꯁꯨꯡ ꯆꯥꯟꯅꯦ ꯆꯥꯟꯅꯗ꯭ꯔꯕꯅꯤ ꯅꯤꯅꯅꯦ ꯑꯩꯈꯣꯏꯒ ꯄꯨꯔꯥ ꯎꯜꯇꯥ ꯄꯨꯜꯇꯥꯗꯅꯦ ꯍꯧꯖꯤꯛ
ꯅꯣꯡꯉꯥꯜꯂꯝꯗꯥꯏꯒꯨꯝꯕ ꯁꯤꯒꯨꯝꯕꯗꯅꯤ ꯌꯥꯝ ꯇꯣꯏꯅ ꯂꯩꯈꯠꯂꯛꯏꯁꯦ ꯃꯣꯏꯅ
ꯑꯥ ꯑꯥ ꯑꯥ ꯑꯗꯨ ꯅꯃ ꯆꯥꯟꯅꯗ꯭ꯔꯕꯅꯤꯅ ꯅꯦ ꯑꯩꯈꯣꯏꯗꯁꯨ ꯋꯥꯕꯗꯣ ꯑꯃ ꯌꯦꯡꯗꯤ ꯌꯦꯡꯅꯤꯡꯉꯒ ꯑꯗꯨꯅ ꯑꯩ ꯌꯦꯡ ꯂꯥꯛꯇ꯭ꯔꯦꯗ ꯊꯕꯛ ꯆꯠꯀꯗ꯭ꯔꯥ ꯑꯃꯕꯨ ꯇꯧꯒꯗ꯭ꯔꯥ ꯑ ꯁꯥꯒ ꯁꯥꯕꯁꯤꯗꯅꯦ ꯍꯧꯖꯤꯛꯀꯥꯟꯁꯦ ꯇꯨꯝꯕ ꯍꯤꯞꯄꯒ ꯃꯇꯝ ꯆꯥꯔꯅꯤꯅ ꯅꯣꯡꯉꯥꯜꯂꯒꯅꯦ ꯋꯥꯏꯑꯦꯕ ꯌꯥꯝꯅꯅꯦ ꯏꯁꯥꯗꯣ ꯑꯃ ꯁꯥꯕꯁꯤꯗꯅꯦ ꯈꯪꯗꯦ ꯑꯧ ꯄꯊꯕꯤ ꯑꯗꯣ ꯑꯃ ꯏꯁꯥꯁꯦ ꯀꯩꯝꯇ ꯀꯩꯅꯣ ꯑꯣꯏꯗ꯭ꯔꯦ
ꯎꯝ ꯑꯣ ꯑꯗꯣ ꯍꯌꯦꯡ ꯍꯌꯦꯡ ꯂꯩꯕꯗ ꯑꯗꯣ ꯑꯗꯨꯗꯤ ꯌꯦꯡꯁꯤꯔꯦ ꯌꯦꯡꯁꯦ ꯑꯔꯣꯏꯕ ꯑꯣꯏꯕꯁꯨ ꯌꯥꯕꯅꯤꯅ
ꯑ ꯑ ꯌꯦꯦꯒꯅꯤ ꯍꯦꯗꯤ ꯌꯦꯗꯤꯦ
ꯄꯤꯈꯤꯕꯁꯨ ꯌꯥꯏ
ꯎꯝ ꯎꯝ ꯎꯝ ꯥꯏ ꯏ ꯍꯥꯄꯤꯈꯤꯕꯁꯨ ꯌꯥꯏꯗꯅ ꯍꯌꯦꯡꯗꯤ ꯈꯔ ꯇꯨꯝꯅꯤꯡꯉꯁꯨ ꯇꯨꯝꯅꯤꯡꯅ ꯑꯝꯇꯪ ꯈꯥꯡꯉꯒ ꯌꯦꯡꯍꯧꯦ
ꯎꯝ ꯅꯪ ꯇꯨꯝꯅꯤꯡꯉꯛꯄ ꯃꯥꯜꯂꯦ ꯍꯀꯥꯝꯒ ꯆꯠꯂꯦ ꯇꯨꯝꯊꯣꯛꯑꯣ ꯐꯖꯅ
ꯎꯝ ꯎꯝ ꯎꯝ ꯍꯣꯏ ꯍꯣꯏ ꯍꯣꯏ ꯊꯝꯃꯣ ꯊꯝꯃꯣ ꯑꯃꯨꯛ ꯄꯥꯎ ꯐꯥꯎꯅꯁꯦ
ꯍꯣꯏ ꯍꯣꯏ ꯐꯥꯎꯅꯁꯤ ꯐꯥꯎꯅꯁꯤ ꯊꯝꯃꯦ ꯊꯝꯃꯦ